ꯍꯜꯂꯣ
ꯊꯤꯕ
ꯍꯥꯎꯅꯦ ꯇꯥꯕ꯭ꯔꯣ
ꯑꯦꯞ
ꯍꯜꯂꯣ
ꯀꯃꯥꯏ ꯇꯧꯔꯤꯒꯦ ꯅꯪꯕꯨ ꯅꯨꯡꯉꯥꯏ ꯉꯥꯏꯔꯤꯕꯣ
ꯑꯗꯨꯝ ꯂꯩ ꯗꯤꯌꯦ ꯅꯨꯉꯥꯏꯔꯤꯔꯥ ꯅꯨꯉꯥꯏꯇ꯭ꯔꯤꯔꯥ ꯈꯪ ꯀꯩꯅꯣ ꯆꯥꯛ ꯆꯥꯗ꯭ꯔꯤꯌꯦ
ꯋꯥꯎ
ꯎꯅꯗ꯭ꯔꯤꯌꯦ ꯎꯝ ꯃꯁꯤꯅꯤ ꯂꯣꯏ ꯊꯣꯡꯇꯣꯛꯄ ꯈꯣꯠꯇꯣꯛꯄ ꯆꯥꯛꯄꯨꯗꯤ ꯎꯅꯔꯦꯗ
ꯑꯥ ꯑꯥ ꯆꯥ ꯅ ꯅꯪ ꯊꯣꯡꯉꯤꯔꯣ ꯀꯅꯥ ꯊꯣꯡꯉꯤꯅꯣ
ꯍꯥ
ꯅꯪ ꯊꯣꯡꯉꯤꯔꯣ ꯀꯅꯥ ꯊꯣꯡꯉꯤꯅꯣ
ꯎꯝ ꯑꯩ ꯊꯣꯡꯗꯦꯗ
ꯀꯅꯥꯅ ꯊꯣꯡꯉꯤꯕ
ꯑꯩꯈꯣꯏ ꯃꯥꯅ ꯊꯣꯡꯕꯅꯦ
ꯑꯣ
ꯍꯦꯟꯖꯥꯡꯗꯣ ꯎꯠꯇꯤ ꯊꯣꯡꯉꯝꯃꯦꯗꯣ ꯎꯠꯇꯤ ꯆꯥꯁꯜꯂ ꯇꯜꯂꯅꯤꯅ ꯆꯥꯗ꯭ꯔꯕ
ꯑꯁ ꯎꯠꯇꯤ ꯌ ꯆ ꯀꯩꯌꯩ ꯎꯋꯣꯏ ꯎꯁꯣꯏ ꯇꯤꯔꯣ
ꯅꯠꯇꯦ ꯎꯇꯤ ꯑꯁꯪꯕ ꯑ ꯌꯥꯔꯗꯤ ꯍꯧꯖꯤꯛ ꯎꯁꯣꯏ ꯊꯣꯛꯄ ꯃꯇꯝꯂꯣ
ꯎꯁꯣꯏ ꯆꯣꯡꯉꯦꯍꯦ ꯐꯅ꯭ꯌꯥꯝ ꯆꯣꯡꯉꯦ ꯑꯩꯈꯣꯏꯕꯨ ꯑꯩꯈꯣꯏꯕꯨ ꯉꯁꯥꯏ ꯎꯁꯣꯏ ꯑꯌꯨꯛꯇ ꯇꯨꯝꯍꯧꯔꯞ ꯄꯨꯡ ꯃꯥꯄꯟ ꯇ ꯍꯣꯔꯦꯟꯅꯦ ꯇꯨꯝ ꯍꯎꯒꯜꯂꯛꯄꯗ ꯑꯥ ꯆꯥꯛꯇꯤ ꯆꯣꯡ ꯊꯣꯡ ꯂꯣꯏꯔꯒ ꯎꯇꯤ ꯆꯥꯅꯤꯡꯉꯦꯅ ꯑꯩꯈꯣꯏ ꯕꯣꯛꯅ ꯍꯥꯏꯕ ꯍꯥꯏꯇꯥꯔꯦ ꯎꯁꯣꯏ ꯐꯨꯛꯀꯦꯅ ꯆꯪꯉꯨꯔꯀꯥꯟꯗ ꯋꯥ ꯋꯥꯟꯕ ꯉꯥꯛꯇ ꯂꯩꯔꯝꯃꯦꯅꯦ ꯑꯝ ꯐꯨꯛꯇꯕꯤ ꯊꯣꯛꯂꯛꯑꯦꯗꯅ
ꯍꯦ ꯎꯝ
ꯍꯥꯎꯕꯅꯦ ꯍꯦ ꯐꯖꯅ ꯎꯇꯤꯖꯦ ꯀꯔꯤ ꯀꯔꯤ ꯃꯆꯟꯅꯅꯣ ꯇꯣꯔꯕꯣꯠꯅꯔꯣ
ꯈꯪꯗꯦ ꯎꯇꯤ ꯑꯁꯪꯕ ꯂꯩꯍꯧꯋꯦ ꯑꯩ ꯍꯤꯟꯖꯥꯡ ꯆꯥꯒꯦ ꯆꯪꯉꯨꯕꯗ ꯀꯩ ꯀꯩ ꯃꯆꯜꯅꯣ ꯈꯪꯗꯦ ꯍꯦ-ꯍꯦ
ꯑ ꯎꯇꯤ ꯇꯣꯡ ꯍꯩꯕ꯭ꯔꯣꯅꯪ
ꯍꯩ ꯑꯩ ꯑꯝꯇ ꯊꯣꯡꯗ꯭ꯔꯤ
ꯑꯗꯨꯗꯤ
ꯍꯦ ꯍꯦ ꯍꯦ ꯂꯩꯇꯔꯦꯗ ꯑꯗꯨꯒ
ꯅꯣꯏ ꯅꯣꯏ ꯅꯣꯏ ꯅꯣꯏ ꯅꯣꯏ ꯅꯨꯄꯤꯗꯤ ꯎꯇꯤ ꯊꯣꯡ ꯍꯩ ꯍꯥꯏꯕ꯭ꯔꯣ
ꯈꯪꯗꯦ
ꯈꯪꯗꯤꯌꯦ ꯑꯥ ꯅꯪ ꯊꯣꯡꯍꯩꯇ꯭ꯔꯁꯨ ꯃꯥ ꯊꯣꯡꯍꯩꯔꯗꯤ ꯌꯥꯔꯦ ꯅꯠꯇ꯭ꯔꯣ ꯅꯨꯡꯁꯥꯒ ꯁꯥꯕꯅꯦ ꯀꯣꯏꯕꯒ ꯆꯠꯅꯤꯡꯗ꯭ꯔꯣ
ꯑꯁ ꯅꯨꯡꯁꯥꯁꯤꯗꯗꯤ ꯅꯣꯡꯃꯒꯤ ꯅꯣꯏ ꯑꯗꯁꯨ ꯅꯨꯡꯁꯥ ꯁꯥꯥꯕ꯭ꯔꯥ
ꯁꯥꯏ ꯃꯩꯅꯤꯉꯣ
ꯎꯝ
ꯃꯩ ꯑꯩꯈꯣꯏ ꯁꯣꯝꯗꯅ ꯎ ꯋꯥ ꯌꯥꯟꯊꯠꯄꯁꯤ ꯍꯦꯟꯕꯖꯥꯠꯅꯤꯗ
ꯈꯪꯗꯦꯅꯦ ꯑꯗꯨꯃꯥꯏ ꯑꯗꯨꯏ ꯑꯣꯏ ꯖꯥꯠꯂꯣ
ꯁꯨꯝꯝ ꯅꯣꯡꯄꯣꯛꯂꯣꯝꯗꯗꯤ ꯂꯣꯏ ꯂꯣꯏꯔꯦ ꯍꯥꯏꯕꯅꯤ ꯎ ꯋꯥ ꯌꯥꯟꯊꯠꯄ
ꯎꯝ
ꯈꯪꯗꯦꯅꯦ ꯇꯧꯔꯤꯁꯦ
ꯎ ꯈꯪꯗꯦ ꯇꯧꯔꯤꯁꯦ ꯃꯊꯥ ꯁꯥꯏ
ꯃꯊꯥ ꯁꯥꯏꯌꯦ ꯑꯣ ꯀꯔꯤ ꯃꯊꯥꯅꯣ ꯑꯝꯇ ꯂꯤꯔꯛꯎꯗꯅ
ꯉꯥꯅꯨ ꯁꯤꯔꯦ ꯉꯥꯅꯨ ꯃꯥꯄꯜ ꯁꯤꯔꯦ
ꯉꯁꯤꯒꯤ
ꯉꯁꯤꯒꯤ ꯅꯠꯇꯦ ꯅꯍꯥꯟ ꯂꯩꯔꯛꯄꯗꯒꯤ ꯑꯃꯁꯨ ꯁꯤꯗꯧꯔꯦ
ꯖꯥꯗꯅꯤꯗ ꯅꯪ ꯉꯥꯅꯨ ꯂꯣꯏꯕ
ꯃꯤꯅ ꯃꯤꯅ ꯇꯧꯅꯗꯕ ꯊꯕꯛ ꯌꯥꯝ ꯇꯧꯏꯔꯣ
ꯑꯩꯅ ꯑꯩ ꯑꯩ ꯇꯦꯠꯇ ꯁꯥꯏꯀ꯭ꯂꯤꯡꯒ ꯏꯃꯨꯁꯤꯂꯤꯟꯒ ꯄꯤꯖꯗ꯭ꯔꯣ
ꯄꯤꯖꯗꯦ
ꯄꯤꯖꯧꯗꯤ ꯍꯥꯏ ꯑꯩꯅ ꯍꯥꯏꯕꯗꯤ ꯏꯟꯗꯦ ꯅ ꯏꯃꯨꯁꯤꯂꯤꯟꯒ ꯇꯦꯠꯇ ꯁꯥꯏꯀ꯭ꯂꯤꯡꯒꯗꯣ ꯐꯖꯅ ꯇꯣꯈꯥꯏꯔꯣꯕꯀꯣ ꯑꯝ ꯉꯥꯅꯨꯅꯦꯗꯥꯏ ꯅꯪꯒꯤꯗꯣ ꯉꯥꯅꯨ ꯅꯪ ꯂꯨꯄꯥ ꯀꯨꯟꯃꯨꯛ ꯄꯥꯏꯔꯗꯤ ꯑꯗꯨꯝ ꯊꯣꯛꯑ ꯂꯩꯆꯣ ꯀꯩꯅꯣ ꯍꯧꯖꯤꯛ
ꯂꯨꯄꯥ ꯀꯨꯟꯅ ꯀꯣꯟꯅ ꯀꯣꯟꯅꯕ꯭ꯔꯣ ꯍꯥꯏꯖꯦ
ꯅꯅꯤ ꯂꯨꯄꯥ ꯀꯨꯟ ꯑꯃꯛ ꯒꯨꯂꯤ ꯑꯅꯤ ꯅꯠꯇ꯭ꯔꯒꯅ ꯑꯍꯨꯝ ꯄꯤꯔꯛꯀꯅꯤ ꯑꯗꯣ ꯑꯃ ꯑꯃ
ꯇꯦꯃꯣꯛꯁꯂꯤꯟꯒ ꯇꯦꯇ꯭ꯔꯁꯥꯏꯀ꯭ꯂꯤꯟꯒ ꯆ ꯑꯗꯨ ꯀꯩꯅꯣ ꯇꯧ ꯂꯣꯏꯃꯛ ꯄꯤꯖꯗꯣꯏꯔꯥ ꯉꯥꯅꯨ ꯑꯅꯕꯗꯣ ꯄꯤꯖꯗꯣꯏꯔꯣ ꯅꯥꯗꯕꯗꯨꯅ ꯑ ꯑꯅꯕꯈꯛ ꯄꯤꯖꯗꯣꯏꯔ ꯅꯠꯇ꯭ꯔꯒ ꯂꯣꯏꯅ ꯄꯤꯖꯗꯣꯏꯔ
ꯁꯤꯒꯦꯔꯥ ꯅꯥꯔꯣꯏꯒꯦꯔꯥ ꯂꯣꯏꯅꯃꯛꯅꯦ ꯑ ꯅꯣꯏ ꯃꯍꯤ ꯏꯁꯤꯡ ꯍꯥꯞꯄꯤꯗꯅ ꯏꯁꯤꯡ ꯍꯥꯥꯞꯄꯗꯨꯗ ꯊꯤꯠꯆꯜꯂꯒ ꯑꯗꯨꯝ ꯍꯥꯞꯈꯣ ꯋꯥꯟ ꯂꯤꯇꯔꯗ ꯑꯃꯃꯝ ꯍꯥꯞꯈꯣꯕ ꯒꯨꯂꯤ ꯑꯃꯃꯝ ꯒꯨꯂꯤ ꯑꯃꯃꯝ ꯍꯥꯞꯆꯤꯟꯒꯣ ꯑꯗꯨꯝ ꯀꯩꯌꯤꯝ ꯇꯧꯔꯣꯏ ꯕꯣꯝ ꯒꯨꯂꯤꯅꯦꯕ ꯁꯠꯇꯣꯛꯑꯒ ꯁꯠꯇꯣꯛꯑꯒ ꯍꯥꯏꯗꯤ ꯕꯣꯝ ꯒꯨꯂꯤꯒꯤꯗꯤ ꯁꯠꯇꯣꯛꯐꯝ ꯌꯥꯎꯏꯗꯅ ꯑꯅꯤ ꯖꯣꯏꯅꯤꯡ ꯇꯧꯕꯗꯣ ꯑꯗꯨ ꯑꯗꯨꯝ ꯁꯠꯇꯣꯛꯑꯒ ꯁꯠꯇꯣꯛꯑꯒ ꯏꯁꯤꯡ ꯊꯤꯠꯄꯗꯨꯗ ꯍꯥꯞꯆꯤꯟꯈꯣꯕ ꯑꯗꯣ ꯌꯥꯕꯅꯤ ꯂꯣꯏꯅ
ꯑꯥ
ꯑꯗꯣ ꯑꯗꯨꯃꯥꯏꯅ ꯇꯧꯔ ꯄꯤꯖꯧ ꯅꯪ ꯉꯥꯅꯨ ꯄꯨꯟꯅ ꯀꯌꯥ ꯂꯣꯏꯔꯤꯅꯣ
ꯉꯥꯅꯨ ꯀꯨꯟꯃꯉꯥ ꯄꯨꯂꯞꯅ ꯀꯨꯟꯃꯉꯥꯅꯦꯕ ꯚꯥꯏ ꯃꯥꯄꯟ ꯁꯤꯈ꯭ꯔꯕꯅꯤꯅꯦ ꯇꯔꯥꯇꯔꯨꯛꯈꯛ ꯉꯥꯏꯔꯦ ꯇꯔꯥꯇꯔꯨꯛ ꯍꯥꯏꯁꯦ ꯑꯃꯁꯨ ꯁꯤꯗꯧꯔꯦ ꯇꯔꯥꯃꯉꯥꯈꯛ ꯉꯥꯏꯍꯧꯔꯅꯤ ꯑꯃꯁꯨ ꯇꯣꯉꯥꯟꯅ ꯅꯥꯕꯒꯤ ꯃꯁꯥ ꯅꯥꯕꯒꯤ ꯇꯣꯉꯥꯟꯅ ꯊꯝꯃꯦꯕ
ꯈꯨꯗꯦꯡꯒ ꯎꯞꯄꯣꯒ ꯍꯥꯏꯅꯕꯅꯦꯕꯣ
ꯈꯪꯗ꯭ꯔꯦ ꯒ꯭ꯌꯥꯟ ꯇꯥꯗꯦ
ꯈꯨꯗꯦꯡ ꯅꯪ ꯃꯥꯄꯟ ꯑꯗꯨꯗꯤ ꯀꯌꯥ ꯆꯠꯈ꯭ꯔꯦ ꯂꯨꯄꯥ ꯀꯌꯥ ꯆꯠꯈ꯭ꯔꯦ ꯆꯅꯤꯌꯥꯡꯈꯩꯏꯤꯟꯇꯨ ꯗꯤꯚꯥꯏꯗꯦꯠꯚꯥꯏ ꯀꯌꯥ ꯃꯥꯄꯜ ꯅꯠꯇ꯭ꯔꯣ
ꯎꯝ ꯆꯅꯤꯌꯥꯡꯈꯩ ꯆꯅꯤꯌꯥꯡꯈꯩꯕꯨꯗꯤ ꯌꯧꯗꯦꯕ ꯆꯥꯝꯃꯒ ꯀꯩꯅꯣ ꯀꯨꯟ ꯀꯨꯟꯊ꯭ꯔꯥꯗꯈꯛ ꯂꯩꯕꯅꯦꯕ
ꯆꯥꯝ ꯀꯨꯟꯊ꯭ꯔꯥꯑꯕ ꯑꯃꯗ
ꯑꯥ
ꯑꯩꯅ ꯍꯥꯏꯗꯤ ꯍꯣꯏ ꯆꯥꯝꯀꯨꯟꯊ꯭ꯔꯥꯗꯣ ꯑ ꯄꯨꯟꯁꯤꯜꯂꯒꯗꯤ ꯀꯩ ꯅꯠꯇ꯭ꯔꯣ ꯇꯨꯁꯤꯛꯁꯇꯤ ꯅꯠꯇ꯭ꯔꯣ ꯑ ꯄꯥꯊꯣꯛꯄꯩ ꯋꯥꯅꯤ ꯀꯩꯅꯣ ꯉꯥꯅꯨ ꯃꯥꯄꯜ ꯇꯔꯥꯅ ꯄꯥꯔꯣ ꯅꯪ ꯌꯥꯝ ꯆꯠꯈ꯭ꯔꯦꯅꯦ ꯌꯥꯗ꯭ꯔꯦꯅꯦ ꯅꯪ ꯅꯗꯥꯎ ꯌꯥꯗ꯭ꯔꯦꯅꯦ
ꯌꯥꯗ꯭ꯔꯦꯕꯣ ꯀꯃꯥꯏꯅ ꯇꯧꯅꯤ ꯁꯤꯕꯨ ꯑꯃꯨꯛ ꯈꯔ ꯂꯧꯔ ꯍꯥꯞꯆꯤꯟꯕꯅ ꯐꯗꯣꯏꯔ ꯅꯠꯇ꯭ꯔꯥ ꯁꯨꯃꯥꯏꯅ ꯂꯩꯍꯟꯕꯅ ꯐꯗꯣꯏꯔꯥ ꯈꯪꯗꯦ
ꯀꯩ ꯇꯧꯊꯣꯛꯑꯣ ꯑ ꯑꯅꯥꯕꯉꯩꯗꯨꯗꯤꯅꯦ ꯂꯧꯊꯣꯛꯑꯣ ꯊꯝꯃꯣꯕꯣ ꯅꯥꯀꯟꯗ
ꯑꯥ
ꯎꯝ ꯍꯣꯔꯦꯟ ꯒꯨꯂꯤꯗꯣ ꯂꯩꯔꯀꯥꯟꯗ ꯃꯥꯅ ꯈꯔ ꯗꯣꯁ ꯍꯦꯟꯅ ꯀꯥꯞꯁꯤꯜꯂꯣ ꯃꯌꯥꯗ
ꯑꯣ
ꯑꯇꯩꯗꯨꯗꯤ ꯀꯩ ꯇꯧꯈ꯭ꯔꯦ ꯅꯪ ꯅꯨꯡꯁꯥ ꯐꯪꯗ꯭ꯔꯣ ꯖꯒꯥꯗꯣ
ꯌꯦꯡꯒꯣꯟꯗꯗꯤ ꯐꯪꯗꯦ ꯌꯦꯡꯒꯣꯟꯅ ꯐꯪꯉꯁꯨ ꯃꯄꯥꯟꯗ ꯊꯝꯗꯦꯕ ꯃꯄꯥꯟꯗ ꯅꯨꯡꯁꯥ ꯐꯪꯍꯜꯂꯣ ꯍꯥꯏꯔꯣ
ꯅꯨꯡꯁꯥ ꯐꯪꯍꯜꯂꯣ
ꯑꯅꯥꯕꯗꯨꯕꯨꯗꯤ ꯐꯪꯉ ꯐꯪꯉ ꯐꯪꯉꯔꯣꯏꯗ ꯑꯇꯣꯞꯄꯗꯤ ꯌꯦꯟꯒꯣꯟ ꯑꯗꯨꯗꯤ ꯑꯗꯨꯝ ꯅꯨꯡꯁꯥ ꯌꯥꯝ ꯁꯥꯒꯗ꯭ꯔꯥ ꯈꯟꯕꯅꯤꯅꯦ
ꯅꯠꯇꯦ ꯅꯠꯇꯦ ꯅꯨꯡꯁꯥ ꯐꯪꯍꯜꯂꯣꯕꯀꯣ ꯎꯝ ꯈꯟꯖꯤꯜꯂꯒ ꯊꯝꯂꯕꯉꯩꯗꯨꯁꯨ ꯑꯗꯨꯝ ꯍꯥꯏꯗꯣꯛꯑꯣꯕ ꯑꯗꯨꯅꯦꯅ ꯃꯁꯥ ꯇꯦꯛꯈꯠꯂꯒ ꯀꯟꯕ ꯍꯦꯟꯗꯣꯏꯅꯦꯕ ꯆꯔꯨ ꯆꯔꯨ ꯂꯩꯇꯔꯣ
ꯀꯩ
ꯆꯔꯨ
ꯆꯔꯨ ꯆꯔꯨꯗꯤ ꯂꯩꯇꯦ ꯋꯥꯏ ꯍꯥꯞꯄꯦ
ꯑꯣ ꯑꯗꯨ ꯑꯣꯏꯗꯤ ꯀꯩꯁꯨ ꯀꯥꯏꯗꯦꯗ ꯉꯥꯅꯨ ꯀꯩ ꯄꯤꯖꯕ꯭ꯔꯣ ꯃꯆꯤꯟꯖꯥꯛ ꯑ ꯂꯩꯔꯒ ꯄꯤꯖꯕ꯭ꯔꯣ
ꯍꯣꯏ ꯀꯦꯖꯤ ꯀꯩꯅꯣ ꯀꯦꯖꯤ ꯇꯔꯥꯃꯨꯛ ꯂꯧꯕ ꯂꯣꯏꯗꯧ ꯂꯣꯏꯔꯝꯃꯅꯤ ꯑꯩ ꯁꯨꯝ ꯉꯅꯨ ꯁꯤꯖꯤꯜꯂꯛꯄꯗꯨꯗ ꯕꯤꯠ ꯂꯩꯇꯗꯅ ꯑꯩ ꯆꯪꯉꯔꯣꯏꯒꯦ ꯑꯩꯈꯣꯏ ꯃꯥ ꯇꯧꯔꯣꯅ ꯑꯩꯈꯣꯏ ꯃꯥ ꯇꯧꯍꯜꯂꯕ
ꯎꯝ ꯆꯦꯡꯀꯨꯞꯀ ꯌꯥꯜꯂ ꯄꯤꯖꯑꯣ ꯉꯆꯤꯟꯖꯥꯛ ꯉꯥꯛꯇ ꯄꯤꯖꯅꯣ
ꯍꯣꯏ ꯆꯦꯡꯀꯨꯞꯇꯤ ꯌꯥꯟꯗꯦ ꯑꯩ ꯆꯥꯛ ꯨꯕꯝꯒ ꯇꯣꯠꯄꯤꯕ ꯍꯧꯔꯦꯕꯀꯣ ꯑꯗꯨ ꯆꯥꯛ ꯑꯗꯨꯝ ꯄꯤꯖꯔꯅꯤ ꯆꯥꯛ ꯂꯩꯀꯥꯏ ꯑꯩꯈꯣꯏ ꯁ꯭ꯋꯥꯏꯗꯩ ꯁꯨꯝ ꯈꯪꯅ ꯆꯥꯟꯅꯕꯩ ꯈꯣꯝꯃꯒꯀꯣ
ꯎꯝ
ꯑꯗꯨꯕꯣꯏ ꯄꯤꯖꯕꯅ ꯐꯥꯔꯦ
ꯑꯣ ꯀꯩ ꯍꯧꯖꯤꯛ ꯄꯤꯛꯏꯕꯅꯤꯅꯅꯦ
ꯑꯥ
ꯀꯩ ꯇꯧꯑꯣꯕ ꯆꯦꯡꯀꯨꯞꯀ ꯃꯆꯤꯟꯖꯥꯛꯇꯨ ꯌꯥꯜꯂꯒ ꯑꯣꯏꯅ ꯌꯧꯕꯨꯀꯣ ꯃꯆꯤꯟꯖꯥꯛ ꯉꯥꯛ ꯄꯤꯖꯔꯗꯤ ꯀꯩ ꯇꯧꯕꯅꯦꯕ ꯅꯥꯅꯤ ꯍꯥꯏꯕ ꯑꯗꯨꯗꯅꯦꯕ ꯅꯪꯅ ꯁꯤꯠ ꯑꯥ ꯀꯩ ꯑꯣꯏ ꯁꯦꯠ ꯑꯣꯏ ꯍꯥꯏꯁꯦ ꯅꯠꯇ꯭ꯔꯣ
ꯍꯣꯏ
ꯑꯩꯅ ꯍꯥꯏ ꯄꯥꯎꯇꯥꯛꯁꯦ ꯅꯪ ꯐꯖꯅ ꯐꯣꯂꯣ ꯇꯧꯔꯣ ꯐꯣꯂꯣ ꯇꯧꯔ ꯆꯠꯂ ꯅꯪ ꯁꯛꯁꯦꯁ ꯑꯣꯏꯔꯦ ꯑꯩꯒꯤ ꯑꯩ ꯅꯍꯥꯟ ꯑꯩꯒꯤ ꯉꯥꯅꯨ ꯑꯩꯒꯤ ꯀꯨꯟꯇꯔꯦꯠꯅꯦꯕ ꯑꯃ ꯄꯨꯈ꯭ꯔꯤ ꯊꯥꯗꯔꯨꯕꯅꯦꯕ ꯑꯩꯅ ꯃꯣꯠꯃꯜꯂꯦꯅ ꯃꯆꯥ ꯃꯆꯥꯥ ꯉꯩꯗꯣ ꯄꯨꯈ꯭ꯔꯤ ꯑꯗꯨꯝ ꯆꯥꯎꯅ ꯂꯩꯌꯦꯕ ꯑꯩꯈꯣꯏꯒꯤ ꯑꯗꯒꯗꯤ ꯏꯕꯨꯡꯉꯣ ꯑꯃ ꯁꯤꯔꯝꯃꯤꯅꯦ ꯃꯤ ꯃꯄꯤ ꯑꯝꯅ ꯆꯤꯛꯈꯥꯏꯔ ꯁꯤ ꯂꯩꯔꯝꯃꯦ
ꯃꯦꯔꯅꯤ
ꯃꯅꯦ ꯗꯥꯎꯗꯤ ꯃꯃꯥꯡꯂꯣꯝꯗ ꯀꯜꯂ ꯂꯩꯗ ꯆꯣꯡꯉꯦ ꯑꯗꯣ ꯑꯗꯇꯥꯥꯔꯦ ꯑꯣ ꯍꯣ ꯍꯣꯏ ꯅꯨꯡꯉꯥꯏꯇꯕ ꯇꯧꯔꯅꯨ ꯃꯔꯨꯞ
ꯍꯣꯢ ꯍꯣꯢ
ꯌꯦ ꯉꯥꯅꯨ ꯃꯔꯨꯝ ꯐꯅꯌꯥꯝ ꯀꯣꯛꯏ ꯑꯗꯒꯤ ꯍꯌꯦꯡ ꯑꯣꯜꯂꯀꯥꯟꯗ ꯑꯃꯨꯛ ꯈꯥꯏꯕꯤꯔ ꯂꯣꯏꯔꯦ ꯅꯠꯇ꯭ꯔꯒꯅ ꯑꯩꯈꯣꯏ ꯁꯤꯒꯤ ꯊꯋꯥꯟꯁꯥꯏꯗꯒꯤ ꯉꯥꯅꯨ ꯃꯔꯨꯝ ꯑꯣꯟꯕꯝ ꯂꯩ ꯍꯥꯏꯕꯅꯤ ꯑ ꯄꯨꯔ ꯆꯠꯂꯒ ꯃꯣꯏꯗꯁꯨ ꯉꯥꯅꯨ ꯌꯥꯝ ꯍꯣꯡꯉꯦ ꯍꯥꯏꯕ꯭ꯔꯥ ꯀꯩꯅꯣ ꯑꯣꯟꯕ ꯂꯣꯏꯕꯒ ꯑꯣꯟꯕ ꯂꯣꯏꯔ ꯄ ꯌꯣꯟꯊꯣꯛꯑꯦ ꯍꯥꯏꯕ꯭ꯔꯥ ꯀꯩꯅꯣꯝ ꯍꯥꯏꯕꯅꯦ ꯑꯗꯨꯗꯒꯤ ꯌꯦꯟ ꯃꯆꯥ ꯄꯥꯝꯃꯁꯨ ꯑꯗꯥꯏꯗ ꯐꯪꯉꯦꯒ ꯍꯥꯏ ꯑꯩ ꯆꯠꯇꯤ ꯆꯠꯂꯨꯗ꯭ꯔꯤ ꯃꯐꯝ ꯖꯒꯥꯗꯨ ꯑꯗꯒꯤ ꯉꯧꯔꯒ ꯄꯤꯔꯛꯀꯦ ꯃꯔꯨꯞ ꯋꯥꯔꯧ ꯋꯥꯒꯅꯨ ꯋꯥꯒꯅꯨ ꯃꯔꯨꯞ ꯑꯩ ꯂꯩꯔꯤ ꯃꯔꯨꯞ ꯂꯩꯔꯤ ꯀꯩꯗꯧꯕꯒꯦ
ꯍꯦ ꯍꯦ
ꯑꯣ ꯐꯔꯦ ꯐꯔꯦ ꯑꯗꯨꯗꯤ ꯒ꯭ꯌꯥꯟ ꯇꯥꯅ ꯂꯩꯔꯣꯀꯣ
ꯍꯣꯍꯣꯏ